ꯍꯜꯂꯣ ꯍꯜꯂꯣ ꯑꯥ ꯀꯩꯅꯣꯅꯤ ꯁꯤ ꯑꯥ ꯑꯩꯈꯣꯏ ꯏꯃꯥꯟꯅꯕ ꯑꯃꯅꯀꯣ ꯅꯪꯒꯤ ꯅꯝꯕꯔꯁꯤ ꯁꯦꯌꯔ ꯇꯧꯔꯛꯄꯅꯦꯕꯀꯣ ꯁꯨꯝ ꯋꯥꯔꯤ ꯁꯥꯟꯅꯅꯕ ꯈꯣꯠꯅꯕ ꯍꯥꯏꯅ ꯑꯩꯁꯨ ꯑꯍꯥꯟꯕꯅꯦꯕ ꯉꯁꯤꯁꯦ
ꯑꯧ ꯑꯧ ꯑꯧ
ꯃꯥ ꯑꯩꯖꯨ ꯅꯍꯥꯟꯒꯩ ꯏꯃꯥꯟꯅꯕꯖꯤꯡ ꯊꯥꯔꯛꯄ ꯑꯩꯖꯤ ꯀꯃꯥꯏꯟ ꯇꯧꯕꯅꯣ ꯈꯣꯠꯄꯅꯣꯁꯨ ꯃꯊꯣꯡꯁꯨ ꯒ꯭ꯌꯥꯟꯁꯨ ꯐꯖꯅ ꯇꯥꯗꯦ ꯑꯗꯨꯅ ꯉꯁꯤꯁꯤ ꯑꯩ ꯈꯔ ꯐ꯭ꯔꯤ ꯑꯣꯏꯕꯁꯤꯗ ꯀꯃꯥꯏ ꯀꯃꯥꯏ ꯇꯧꯒꯦ ꯈꯣꯠꯀꯦꯅ ꯁꯨꯝ ꯇꯧꯔꯛꯄꯅꯦ ꯅꯪ ꯑꯍꯥꯟꯕꯔꯣ ꯉꯁꯤꯅ
ꯑꯩꯗꯤ ꯀꯨꯏꯔꯦ ꯈꯔ ꯀꯨꯏꯔꯦ ꯃꯤꯟꯁ ꯑꯁꯤꯕꯨꯗꯤ ꯇꯧꯗꯦꯕ ꯑꯇꯣꯞꯄ ꯇꯧꯕ
ꯑꯣ ꯑꯣ ꯑꯩꯗꯤ ꯉꯁꯤꯅ ꯑꯍꯥꯟꯕꯅꯤ
ꯆꯥꯛ ꯆꯥꯈ꯭ꯔꯕꯣ
ꯆꯥꯛ ꯇꯤ ꯆꯥꯗ꯭ꯔꯤ ꯈꯔ ꯋꯥꯠꯂꯤ ꯍꯣꯔꯦꯟ ꯄꯨꯡ ꯅꯤꯄꯥꯟ ꯃꯈꯥꯏ ꯃꯥꯄꯟ ꯇꯥꯔꯅꯤ
ꯑꯗꯣ ꯑꯥꯎ ꯊꯦꯡꯉꯦ ꯑꯩꯈꯣꯏꯗꯤ ꯑꯗꯨꯝ ꯈꯔ ꯍꯥꯏꯗꯤ ꯊꯕꯛ ꯑꯇꯩ ꯑꯇꯩ ꯃꯥꯏ ꯃꯥꯏꯒꯤ ꯇꯧꯅꯕꯅꯤꯅꯀꯣ
ꯎꯝ
ꯑꯗꯨꯒꯤ ꯈꯔ ꯊꯦꯡꯉꯦ ꯑꯗꯨ ꯀꯩ ꯂꯝꯗꯩꯩ ꯑꯣꯏꯗꯣꯏꯅꯣ ꯅꯣꯏꯗꯤ
ꯁꯤꯗꯗꯤ ꯍꯥꯏꯔꯔꯣꯏꯒꯦ
ꯑꯦ ꯍꯥꯏꯕ ꯌꯥꯏ ꯀꯩꯅꯣ
ꯑꯦ ꯔꯦꯀꯣꯔꯠ ꯉꯥꯛꯇꯅꯦ ꯍꯥꯏꯗꯤ ꯃꯣꯏꯅ ꯄꯥꯔꯁꯅꯦꯜ ꯗꯤꯇꯦꯜꯁꯀꯨꯝꯕꯗꯣ ꯑꯗꯨ
ꯑꯣ ꯆꯥ ꯆꯥ ꯑꯗꯨꯗꯤ ꯋꯥꯔꯤꯖꯦ ꯀꯔꯝꯕ ꯃꯑꯣꯡꯗ ꯁꯥꯟꯅꯒꯦ ꯅꯣꯏ ꯍꯥꯟꯅ
ꯀꯃꯥꯏ ꯀꯃꯥꯏ ꯂꯩ ꯀꯃꯥꯏ ꯇꯧꯔꯤ ꯑꯗꯨꯃꯥꯏ ꯍꯥꯏꯕ ꯇꯥꯕꯅꯤ ꯀꯩ
ꯍꯣꯏꯅꯦ ꯑꯗꯨꯕꯨꯗꯤ ꯍꯥꯏꯗꯤ ꯃꯤ ꯍꯥꯏꯁꯤ ꯋꯥꯔꯤ ꯍꯥꯏꯁꯤꯗꯤ ꯂꯩꯗꯅꯀꯣ
ꯃꯥꯅꯦ ꯃꯥꯅꯦ ꯑꯗꯣ ꯈꯤꯇꯪꯕꯨꯗꯤ ꯀꯩꯅꯣ ꯇꯧꯕꯅꯦ
ꯍꯥꯏꯕ ꯌꯥꯕ ꯌꯥꯗꯕ ꯍꯥꯏꯕꯁꯨ ꯂꯩꯒꯅꯤ ꯑꯃꯨꯛ
ꯎꯝ
ꯄꯤꯔꯒ ꯅꯩꯅꯕꯒꯨꯝꯕ ꯑꯣꯏꯔꯒꯗꯤ ꯈꯔ ꯅꯨꯡꯉꯥꯏꯒꯗꯕ
ꯍ ꯍꯣꯏ ꯑꯗꯨꯁꯨ ꯃꯣꯏ ꯌꯥꯝ ꯀꯩ ꯀꯩꯅꯣ ꯌꯥꯝ ꯍꯥꯏꯕꯅꯦ
ꯑꯗꯨꯅꯤ ꯑꯗꯨ ꯃꯥ ꯏꯃꯥꯟꯅ ꯇꯧꯁꯟꯅ ꯇꯧꯔꯕ ꯈꯣꯠꯂꯕ ꯀꯌꯥꯃꯨꯛ ꯐꯪꯉꯒꯦ ꯈꯣꯠꯂꯒꯦꯅ ꯀꯗꯥꯏꯗꯩꯅꯣꯗ ꯑꯝꯇꯥ ꯇꯧꯗ꯭ꯔꯤ ꯉꯁꯤꯅ ꯑꯍꯥꯟꯕ ꯑꯣꯏꯗꯣꯏꯅꯤꯅ ꯍꯥꯏꯕꯅꯤ ꯑꯩ ꯀꯣꯜ ꯇꯧꯅꯕ ꯃꯤꯕꯨ ꯂꯩ ꯈꯪꯕꯨ ꯈꯪꯉꯨꯗꯦꯅꯦꯅ ꯍꯥꯏꯕ ꯑꯗꯨꯗ ꯐꯔꯦ ꯅꯪꯅ ꯂꯩꯕꯁꯤꯡꯒ ꯋꯥꯔꯤ ꯁꯥꯟꯅꯔꯣ ꯑꯃ ꯅꯝꯕꯔ ꯑꯃ ꯊꯥꯕꯤꯔꯛꯑꯦ ꯑꯁꯤꯕꯧ ꯀꯃꯥꯏ ꯇꯧꯗꯣꯏꯅꯣ ꯀꯣꯏꯊꯤ ꯊꯤꯔꯤꯅꯤ ꯑꯃꯨꯛ
ꯅꯣꯏꯗꯤ ꯆꯥꯛ ꯆꯥꯔꯕꯣ ꯀꯃꯥꯏ
ꯆꯥꯛ ꯆꯥꯗ꯭ꯔꯤ ꯑꯥ ꯆꯥꯛ ꯊꯣꯡꯉꯤ ꯀꯟꯅ
ꯑꯣ ꯀꯩ ꯃꯊꯦꯜꯅꯣ
ꯌꯦꯟ ꯊꯣꯡꯉꯦ ꯉꯁꯤꯗꯤ ꯏꯃꯥꯟꯅꯕꯤ ꯂꯥꯛꯄꯒꯤ
ꯄꯥꯁꯨ ꯍꯥꯎꯕꯅꯤꯍꯦ
ꯑꯥꯎ
ꯅꯥ ꯅꯣꯏ ꯌꯦꯟꯖꯤꯕꯣ ꯀꯔꯤ ꯑꯈꯣꯏ ꯂꯣꯀꯦꯜꯔꯣ ꯅꯠꯇ꯭ꯔꯒꯅ ꯁꯦꯟꯇꯔꯗꯩ ꯆꯤꯛꯀꯟ ꯁꯦꯟꯇꯔꯗꯩꯔꯣ
ꯂꯣꯀꯦꯜꯒ ꯆꯥꯕꯝ ꯐꯪꯗꯦꯍꯦ ꯀꯩꯅꯣꯅꯦ ꯕꯣꯏꯂꯔ ꯆꯥꯗꯣꯏꯅꯦ ꯗꯨꯀꯥꯟꯗꯩ ꯂꯩꯕ
ꯑꯥ ꯅꯥ ꯅꯪ ꯂꯩꯕꯝꯆꯦ
ꯎꯝ
ꯑꯈꯣꯏ ꯁ꯭ꯋꯥꯏ ꯏꯝꯐꯥꯜꯗꯩꯔ ꯅꯠꯇ꯭ꯔꯒꯅ ꯀꯥꯏ ꯀꯃꯥꯏ ꯇꯧꯒꯦ
ꯑꯩꯔꯣ ꯑꯩ ꯍꯣꯁꯇꯦꯜꯗ ꯂꯩꯌꯦ ꯀꯩꯅꯣꯗ ꯀꯥꯟꯆꯤꯄꯨꯔꯗ ꯂꯩꯌꯦ ꯍꯧꯖꯤꯛ ꯌꯨꯝꯕꯨꯗꯤ ꯁꯤꯗꯩ ꯅꯠꯇꯦ
ꯌꯨꯝꯅ ꯀꯥꯏꯗꯒꯤ
ꯂꯥꯞꯄꯦ
ꯍꯣꯏꯅꯦ ꯑꯗꯨꯗꯤ ꯂꯥꯞꯄꯝꯃꯅꯤ ꯂꯥꯞꯄꯩꯅꯦ ꯑꯩꯅ ꯍꯣꯁꯇꯦꯜ ꯂꯩꯔꯤꯗꯣ ꯑꯣ ꯑꯗꯨꯗꯤ ꯑꯥ ꯌꯥ ꯑꯦꯝ ꯌꯨꯗ ꯂꯩ ꯑꯥ ꯄꯣꯅꯣ ꯀꯩꯅꯣ ꯇꯧꯔꯤꯕ
ꯌꯨꯅꯤꯕ꯭ꯔꯁꯤꯇꯤꯗ
ꯑꯣꯀꯦ ꯀꯩ ꯁꯕꯖꯦꯛꯇ
ꯃꯅꯤꯄꯨꯔꯤꯗ
ꯌꯥꯝ ꯐꯩꯅ ꯑꯗꯨꯗꯤ ꯎꯝ ꯋꯤꯇ꯭ꯔ ꯇꯧꯕ ꯍꯥꯏꯁꯦ ꯑꯗꯨꯝ ꯌꯥꯝ ꯐꯩ ꯑꯃꯔꯣꯝꯗ ꯍꯥꯏꯔꯒꯗꯤ ꯑꯩ ꯋꯥꯈꯟꯗꯗꯤ ꯑꯗꯣ ꯍꯧꯖꯤꯛꯀꯥꯟꯖꯤ ꯀꯩ ꯍꯥꯏꯒꯗ꯭ꯔꯥ ꯑꯗꯨꯝ ꯃꯤꯁꯨ ꯑꯌꯥꯝꯕ ꯂꯧꯗꯤ ꯂꯧꯅꯔꯦꯀꯣ
ꯑꯧ ꯂꯧꯅꯔꯦ ꯂꯧꯅꯔꯦ
ꯍꯧꯖꯤꯛꯇꯤ ꯍꯥꯟꯅꯒ ꯃꯥꯟꯅꯗ꯭ꯔꯦꯕ ꯍꯥꯟꯅꯗꯤ ꯃꯤ ꯂꯧꯅꯔꯝꯃꯤꯁꯦ ꯑꯥ ꯑꯔꯧꯕ ꯑꯝꯗ ꯄꯨꯂꯞ ꯄꯨꯂꯞ ꯂꯧꯅꯩꯌꯦꯕꯀꯣ
ꯎꯝ
ꯑꯥ ꯑꯩꯈꯣꯏꯒꯤ ꯑꯥꯔꯠꯁ ꯂꯣꯝꯗꯅ ꯍꯤꯁꯇ꯭ꯔꯤ ꯂꯧꯔꯝꯃꯤ ꯍꯤꯁꯇ꯭ꯔꯤ ꯉꯥꯛꯇ ꯍꯣꯇꯤꯀꯜꯆ꯭ꯔꯔꯣ ꯆꯠꯅꯔꯝꯃꯦꯕ ꯑꯗꯨ ꯍꯧꯖꯤꯛꯇꯤ ꯃꯥꯥꯏ ꯃꯥꯏꯒꯤ ꯗꯨꯝ ꯂꯣꯏ ꯈꯥꯏꯗꯣꯛ ꯈꯥꯏꯗꯣꯛꯑ ꯗꯨꯝ ꯇꯧꯅꯔꯦ ꯌꯥꯝ ꯐꯔꯦ ꯑꯗꯨꯗꯤ ꯑꯩꯟ ꯈꯟꯕꯗ ꯅꯪ ꯂꯝꯁꯦ ꯈꯔꯗꯤ ꯂꯥꯞꯇꯧ ꯃꯥꯜꯂꯤꯀꯣ ꯑꯗꯣ ꯅꯪ ꯑꯩꯈꯣꯏ ꯁ꯭ꯋꯥꯏꯗꯩꯔ ꯅꯥ ꯇ꯭ꯋꯦꯟꯇꯤ ꯁꯚꯦꯟꯗꯤ ꯌꯥꯝ ꯂꯥꯞꯄꯗꯤ ꯅꯠꯇꯦꯗꯅ ꯑꯗꯨꯗꯤ
ꯌꯥꯝ ꯂꯥꯞꯄꯃꯛꯇꯤ ꯅꯠꯇꯦ ꯑꯗꯨꯗꯤ ꯑꯩꯅ ꯈꯟꯕꯅ ꯈꯣꯏ ꯁ꯭ꯋꯥꯏ ꯑꯈꯣꯏꯒꯤ ꯁꯤꯗꯒꯤ ꯃꯄꯥꯟꯗꯒꯤ ꯑꯣꯏꯖꯥꯠꯂꯅ ꯈꯟꯕ
ꯎꯝ
ꯅꯪ ꯅꯪꯅ ꯂꯥꯞꯄꯦ ꯍꯥꯏꯁꯤ ꯍꯥꯏꯗꯤ ꯃꯄꯥꯟ ꯂꯣꯝꯗꯒꯤ ꯑꯣꯏꯖ ꯑꯣꯏꯖꯥꯠꯂ ꯍꯥꯏꯅ ꯈꯟꯕꯅꯤꯗ ꯁ꯭ꯋꯥꯏꯗꯩ ꯑꯣꯏꯗꯤ ꯅꯛꯏꯗ ꯎꯝ ꯑꯗꯣ ꯍꯧꯖꯤꯛꯀꯥꯟꯁꯤꯕꯨ ꯀꯃꯥꯏ ꯀꯃꯥꯏꯅ ꯇꯧꯔꯤꯒꯦ ꯁꯨꯝ ꯑꯥ ꯂꯩꯕꯩ ꯃꯑꯣꯡꯁꯤꯕꯨ ꯅꯨꯡꯉꯥꯏꯔꯤꯕꯣ ꯀ꯭ꯋꯥꯏ ꯇꯧꯔꯤꯒꯦ
ꯑꯗꯨꯝ ꯍꯣꯏ ꯅꯨꯡꯉꯥꯏꯅꯕ ꯃꯑꯣꯡꯗ ꯂꯩꯔꯦ ꯍꯥꯏꯇꯥꯥꯝꯅꯦ ꯎꯄꯥꯏ ꯍꯥꯏꯗꯤ ꯀꯩ ꯇꯧꯅꯤ
ꯑ
ꯎꯝ
ꯀꯩ ꯍꯥꯏꯅꯤ ꯅꯠꯇ꯭ꯔꯥ ꯑꯗꯨ ꯋꯥꯔꯁꯨ ꯏꯁꯣꯔꯗ ꯃꯤꯑꯣꯏꯕꯖꯦ ꯎꯝ ꯃꯤꯑꯣꯏꯕꯖꯦ ꯋꯥꯔꯣꯅ ꯊꯥꯔꯛꯑꯕꯅꯤꯅ ꯀꯩꯗꯤ ꯎꯄꯥꯏ ꯂꯩ
ꯑꯗꯨ ꯍꯥꯈꯣꯏꯒꯤꯁꯨ ꯃꯇꯝ ꯂꯥꯛꯈꯤꯅꯤꯗ ꯋꯥꯅ ꯂꯩꯕ ꯑꯩꯁꯨ ꯑꯗꯨꯝ ꯄꯨꯟꯁꯤ ꯆꯨꯞꯄ ꯋꯥꯅ ꯂꯩꯒꯗꯕ ꯅꯠꯇꯦꯗ ꯍꯣꯏꯅꯕꯨ ꯍꯣꯠꯅꯕꯒꯤ ꯃꯇꯨꯡ ꯏꯜꯂꯦ ꯍꯥꯏꯇꯥꯔꯦꯅꯦꯀꯣ
ꯃꯥꯅꯦ ꯃꯥꯅꯦ ꯑꯥ ꯍꯣꯠꯅꯕꯕꯨ ꯂꯦꯞꯇ꯭ꯔꯦꯗꯤ ꯀꯩꯁꯨ ꯅꯠꯇꯦ
ꯎꯝ ꯑꯗꯣ ꯀꯩꯅꯣꯅꯤ ꯑꯩꯗꯤ ꯑꯩꯁꯨ ꯁꯋꯥꯏꯗꯩꯅꯦ ꯁ꯭ꯋꯥꯏ ꯍꯥꯏꯁꯦ ꯀꯩ ꯍꯥꯏꯇꯥꯔꯦ
ꯎꯝ
ꯕꯤꯚꯤꯁꯥꯜ ꯀꯣ ꯏꯁꯇꯟ ꯃꯣꯇꯣꯔ ꯈꯪꯉꯤꯀꯣ
ꯀꯩꯅꯣꯗꯣ ꯎꯝ ꯁꯝꯉꯥꯛꯄꯝ
ꯍꯣꯏ ꯍꯣꯏ ꯑꯗꯨ ꯌꯧꯗ꯭ꯔꯤꯉꯩꯗ ꯈꯨꯟ ꯑꯃ ꯂꯩꯕꯗꯣ
ꯑꯥ ꯑꯥ
ꯈꯪꯕꯔꯣ ꯑ ꯑꯥ ꯑꯗꯨꯗꯒꯤꯅꯦ ꯑꯩꯖꯨ
ꯎꯝ
ꯍꯨꯏ ꯆꯤꯡꯃꯩꯔꯣꯡꯗꯒꯤ
ꯎꯝ
ꯎ ꯂꯩꯅꯦ ꯑꯩꯁꯨ
ꯅꯨꯡꯉꯥꯏꯔꯝꯅꯤꯅꯦ ꯅꯣꯏꯗꯤ ꯏꯝꯐꯥꯜꯗ ꯂꯩꯕꯅꯤꯅ
ꯑꯁ ꯏꯐꯥꯜꯗ ꯂꯩꯕ꯭ꯔꯥ ꯍꯦꯟꯅ ꯋꯥꯒ꯭ꯔꯦ ꯒꯥꯔꯤ ꯃꯈꯣꯟꯖꯤꯡꯖꯤ ꯇꯥꯕꯗ
ꯎꯝ
ꯏꯝꯐꯥꯜꯗ ꯂꯩꯕꯕꯁꯤ ꯍꯣꯏ ꯑꯃꯔꯣꯝꯗ ꯍꯥꯏꯔꯒꯗꯤ ꯅꯨꯡꯉꯥꯏꯀꯣ
ꯅꯨꯡ ꯑ ꯅꯨꯡꯉꯥꯏꯅꯤꯌꯦ ꯑꯗꯤ
ꯍꯣꯏ ꯅꯨꯡꯕꯨ ꯈꯨꯗꯣꯡ ꯆꯥꯕꯕꯨ ꯃꯌꯥꯝ ꯑꯃ ꯂꯩ ꯑꯗꯨ ꯑꯣꯏꯔꯁꯨ ꯈꯨꯗꯣꯡ ꯆꯥꯕ ꯌꯥꯝꯃꯟꯗꯅ ꯂꯥꯏꯅꯥꯗꯤ ꯌꯥꯝꯃꯦ ꯑꯃ ꯑꯃ ꯇꯧꯕ ꯈꯣꯠꯄ ꯊꯕꯛ ꯆꯠꯊꯣꯛ ꯆꯠꯁꯤꯟꯕꯗꯤ ꯂꯝꯍꯥꯡ ꯑꯃꯠꯇ ꯂꯩꯇ꯭ꯔꯦ ꯅꯠꯇ꯭ꯔꯥ ꯑꯁꯦꯡꯕ ꯅꯨꯡꯁꯤꯠ ꯐꯪꯗ꯭ꯔꯦ ꯑꯗꯨꯅ ꯑꯗꯨꯝ ꯀꯩ ꯍꯥꯏꯇꯥꯔꯦ
ꯑ
ꯈꯣꯏꯒꯤ ꯈꯔ ꯃꯈꯥꯔꯣꯝꯗꯒꯨꯝꯕ ꯍꯥꯏꯊꯅꯕ ꯍꯣꯠꯅꯕꯗ ꯑꯗꯨꯅ ꯍꯦꯟꯅ ꯋꯥꯏ ꯆꯠ ꯅꯕ ꯍꯣꯠꯅꯕꯅꯤꯅꯀꯣ ꯍꯨꯖꯤꯛ ꯏꯝꯐꯥꯜꯗ ꯑꯗꯨꯝ ꯂꯩꯕꯖꯤ ꯋꯥꯏꯑꯦꯕ ꯑꯁꯦꯡꯕ ꯍꯥꯏꯔꯒꯗꯤꯀꯣ ꯈꯔ ꯆꯤꯡꯗ ꯂꯣꯝꯕ ꯀꯩꯀꯥ ꯈꯔ ꯄꯥꯠ ꯈꯔ ꯑꯗꯨꯝ ꯂꯩꯗꯅꯀꯣ
ꯎꯝ ꯅꯣꯏꯗꯤ ꯑꯇꯣꯞꯄꯗꯗꯤ ꯂꯩꯇ꯭ꯔꯣ ꯑꯇꯣꯞꯄꯗ ꯃꯐꯝ ꯂꯩꯇ꯭ꯔꯣ ꯍꯥꯏꯗꯤ
ꯂꯩꯇꯦꯗ ꯍꯥꯏꯗꯤ ꯑꯩꯈꯣꯏꯗꯤ ꯁꯤꯗꯩ ꯑꯗꯨꯝ ꯆꯥꯎꯔꯛꯑꯕꯅꯦꯕ ꯍꯥꯏꯗꯤ ꯑꯈꯣꯏ ꯖꯦꯅꯦꯔꯦꯁꯟ ꯑꯅꯤ ꯑꯍꯨꯝ ꯁꯨꯔꯦ ꯑꯅꯤ ꯑꯍꯨꯝ ꯁꯨꯔꯦ ꯁꯤꯗ ꯂꯩꯔꯛꯏꯁꯦ
ꯎꯝ
ꯑꯗꯨ ꯑꯍꯥꯟꯕ ꯑꯩꯈꯣꯏꯒꯤ ꯕꯕꯨꯡ ꯈꯣꯏ ꯏꯄꯨ ꯏꯄꯨꯍꯣꯏꯒꯤ ꯖꯦꯅꯦꯔꯦꯁꯟ ꯃꯇꯝꯗ ꯆꯤꯡꯗꯗꯤ ꯈꯔ ꯂꯩꯔꯤꯀꯣ ꯑꯗꯨ ꯑꯣꯏ ꯇꯥꯔꯒꯁꯨ ꯃꯣꯏꯁꯦ ꯑꯇꯣꯞꯄ ꯂꯥꯏꯅꯤꯡꯗ ꯆꯠꯈ꯭ꯔꯕꯅꯤꯅ ꯑꯇꯣꯞꯄ ꯍꯥꯏꯗꯤ ꯈ꯭ꯔꯤꯁꯇꯦꯟ ꯑꯈꯣꯏ ꯈ꯭ꯔꯤꯁꯇꯦꯟ ꯆꯠꯇꯦ ꯆꯠꯇꯦ ꯗꯨ ꯊꯥꯏꯅꯒꯤꯗ ꯕꯤꯖꯤꯅꯦꯁꯁꯨ ꯑꯗꯨꯝ ꯆꯠꯂꯤ
ꯑꯗꯨꯗꯤ ꯅꯣꯏ ꯂꯥꯏꯗꯨꯛ ꯊꯥꯕ꯭ꯔꯣ
ꯊꯥꯏ
ꯎꯝ ꯑꯣ ꯀꯅꯥꯅ ꯊꯥꯒꯦ
ꯂꯥꯏꯗꯨꯛ ꯊꯥꯕꯁꯤ ꯑꯩꯈꯣꯏꯗꯤ ꯑꯗꯨꯝ ꯅꯨꯄꯤ ꯅꯨꯄꯥ ꯈꯥꯏꯗꯦ ꯑꯗꯨꯝ ꯑꯅꯪ ꯑꯁꯪꯕꯃꯤꯅ ꯗꯨꯝ ꯊꯥꯕꯥ ꯌꯥꯏ
ꯎꯝ ꯌꯥꯝ ꯐꯩꯅꯦ ꯑꯗꯨꯗꯤ
ꯎꯝ ꯑꯦꯁꯤꯡ ꯂꯥꯏꯗꯨꯛ ꯗꯨꯝ ꯊꯥꯕ ꯌꯥꯏ ꯑꯗꯒꯤ ꯑꯃꯨꯛ ꯍꯥꯏꯗꯤ ꯑꯩꯈꯣꯏꯁꯤꯅ ꯀꯩ ꯍꯥꯏ ꯀꯩꯅꯣ ꯍꯥꯏꯀꯥꯟꯗ ꯑꯩꯈꯣꯏꯁꯦ ꯂꯥꯏ ꯌꯥꯝ ꯅꯤꯡꯕ ꯍꯥꯏꯇꯥꯔꯦ ꯂꯥꯏꯁꯦ ꯑꯗꯨꯝ ꯂꯣꯏ ꯅꯤꯡꯉꯤ ꯅꯤꯡꯉꯤ ꯍꯥꯏꯇꯥꯔꯦ ꯑꯔꯩꯕ ꯃꯈꯩ ꯂꯣꯏ ꯅꯤꯡꯉꯦ ꯍꯥꯏꯇꯥꯔꯦ ꯑꯗꯨꯕꯨ ꯑꯩꯈꯣꯏꯅ ꯅꯤꯡꯗꯕ ꯁꯤ ꯈ꯭ꯔꯤꯁꯇꯦꯟꯗꯤ ꯇꯧꯗ꯭ꯔꯦꯀꯣ ꯈ꯭ꯔꯤꯁꯇꯦꯟ ꯗꯤ ꯅꯤꯡꯗ꯭ꯔꯦ ꯑꯗꯨꯒ ꯑꯩꯈꯣꯏꯒꯤ ꯑꯅꯤꯕꯨꯙ ꯑꯣꯏꯔꯣ ꯀꯔꯤ ꯑꯣꯏꯔꯣ ꯑꯩꯈꯣꯏꯒꯤ ꯑ ꯁꯅꯥꯃꯍꯤꯕꯨ ꯑꯣꯏꯔꯣ ꯑꯗꯨꯝ ꯃꯍꯥꯗꯦꯕꯕꯨ ꯑꯣꯏꯔꯣ ꯑꯗꯨꯝ ꯂꯥꯏ ꯈꯨꯗꯤꯡꯃꯛꯁꯤꯗꯤ ꯑꯗꯨꯝ ꯂꯣꯏ ꯈꯣꯏꯔꯝꯃꯦꯕꯀꯣ
ꯎꯝ
ꯑꯗꯨꯗ ꯀꯨꯊꯤ ꯌꯦꯕ ꯈꯣꯠꯄ ꯑꯗꯨꯝ ꯂꯣꯏ ꯇꯧꯋꯤ ꯀꯩ ꯍꯥꯏꯇꯥꯔꯦ
ꯎꯝ
ꯑꯗꯨ ꯑꯇꯩ ꯑꯇꯩ ꯈꯣꯠꯄꯗꯤ ꯂꯣꯏ ꯇꯧꯏ ꯑꯗꯨꯕꯨ ꯆꯥꯔꯁꯇꯨꯗꯤ ꯀꯥꯗ꯭ꯔꯦ ꯆꯥꯔꯁꯇ ꯆꯠꯂ ꯈꯣꯠꯂꯒ ꯂꯥꯏ ꯈꯣꯏꯔꯝꯕ ꯈꯣꯠꯄ ꯗꯨꯗꯤ ꯇꯧꯗ꯭ꯔꯦ ꯍꯥꯏꯗꯤ ꯃꯣꯏ ꯃꯣꯏꯒꯤꯁꯤꯗꯤ ꯀꯩ ꯍꯥꯏꯅꯤ ꯖꯁ ꯁꯤꯝꯄꯜ ꯗꯥꯏꯔꯦꯛ ꯋꯥꯟ ꯋꯦꯗ ꯆꯠꯄꯅꯦꯕ ꯃꯣꯏꯒꯤꯁꯤꯅ ꯑꯩꯈꯣꯏꯒꯤꯁꯤꯅ ꯑꯗꯨꯝ ꯈꯔ ꯌꯥꯝꯅ ꯅꯤꯡꯕ ꯍꯥꯏꯗꯣ ꯑꯗꯨꯃꯥꯏꯅ ꯇꯧꯔꯦ
ꯑ
ꯑꯗꯨꯃꯥꯏꯟ ꯇꯧꯕꯅꯤꯅ ꯑꯗꯨꯝ ꯂꯥꯏꯁꯨ ꯂꯥꯏꯁꯨ ꯈꯔ ꯌꯥꯝ ꯅꯤꯡꯉꯦ ꯍꯥꯏꯇꯥꯔꯦ ꯑꯗꯣ ꯑꯩꯅ ꯁꯨꯝ ꯈꯟꯕꯗ ꯅꯪꯁꯦ ꯑꯦ ꯑꯦꯝ ꯌꯨ ꯂꯩ ꯇꯥꯏ ꯄꯤ ꯍꯩꯁꯗꯤ ꯇꯧꯔꯤꯔꯣ ꯃꯥꯁꯇꯔ
ꯄꯤ ꯑꯩꯁ ꯗꯤ ꯇꯧꯕ
ꯄꯤ ꯑꯩꯁ ꯗꯤ ꯇꯧꯕ ꯑꯗꯨ ꯑꯣꯏꯇꯥꯔꯒꯗꯤ ꯄꯤ ꯑꯩꯆ ꯗꯤ ꯇꯧ ꯇꯥꯔꯒꯗꯤ ꯅꯪꯅ ꯄꯤ ꯑꯩꯆ ꯗꯤ ꯇꯧꯔꯤꯕ ꯇꯣꯄꯤꯛꯁꯤ ꯀꯩꯅꯣ
ꯀꯜꯆꯔꯗ ꯇꯧꯗꯣꯏꯅ
ꯀꯜꯆꯔꯗ
ꯎꯝ
ꯀꯜꯆꯔ ꯍꯥꯏꯕꯕꯨ ꯃꯈꯟ ꯌꯥꯝ ꯂꯩꯗꯅ ꯍꯧꯖꯤꯛꯀꯥꯟꯁꯤꯗꯤ ꯅꯣꯏꯁꯦ ꯑꯦꯝ ꯌꯨ ꯑꯦꯝ ꯌꯨ ꯁꯤꯗ ꯇꯧꯔꯤꯔꯥ ꯅꯠ ꯑꯦꯝ ꯌꯨ ꯁꯤꯗ
ꯑꯦꯝ ꯌꯨꯗ
ꯑꯣ ꯍꯧꯖꯤꯛ ꯑꯦꯝ ꯌꯨ ꯁꯤꯗꯁꯨ ꯀꯩꯀꯥ ꯌꯥꯝ ꯇꯧꯅꯩꯗꯅꯀꯣ
ꯍꯣꯏ ꯍꯣꯏ ꯃꯣꯏ ꯗꯁꯨ ꯀꯜꯆꯔꯦꯜ ꯏꯁꯇꯗꯤꯁ ꯂꯩꯕꯅꯦ ꯀꯩꯅꯣꯒꯤ ꯇ꯭ꯔꯥꯏꯕꯦꯜ ꯀꯩ ꯀꯥꯒꯤꯀꯣ
ꯑ ꯑꯥ ꯈꯪꯉꯦ ꯈꯪꯉꯦ ꯑꯩꯖꯨ ꯃꯥꯁꯇꯔꯗꯤ ꯂꯣꯏꯔꯦ ꯃꯥꯁ ꯇꯔ ꯂꯣꯏꯒꯤꯕ ꯀꯨꯏꯔꯦ ꯂꯣꯏꯔꯒ ꯑꯗꯨꯝ ꯁꯤꯗ ꯇꯤꯛ ꯇꯤꯛ ꯈꯪꯗꯦ ꯍꯥꯏ ꯏꯁꯥꯒꯤ ꯑꯗꯨꯝ ꯈꯔ ꯍꯣꯠꯅꯖꯔꯤ ꯍꯥꯏꯇꯥꯔꯦ ꯑ
ꯍꯣꯏ ꯑꯗꯨꯕꯨꯗꯤ ꯅꯣꯏꯗꯤ ꯀꯩꯅꯣꯗ ꯑꯗꯥꯏꯗ ꯂꯩꯕꯅꯤꯅ ꯌꯥꯝ ꯐꯪꯉꯦꯗ ꯍꯥꯏꯗꯤ ꯑꯗꯨꯝ ꯀꯣ ꯄꯥꯔꯠ ꯇꯥꯏꯝꯒꯨꯝꯕꯁꯨ ꯌꯨꯝꯗꯒꯤ ꯌꯥꯝꯅ ꯅꯨꯡꯉꯥꯏꯅ ꯇꯧꯕꯥ ꯌꯥꯏꯗꯅ
ꯎꯝ ꯄꯥꯔꯠ ꯇꯃꯥꯏ ꯍꯥꯏꯕꯕꯨ ꯍꯧꯖꯤꯛ ꯍꯧꯖꯤꯛꯀꯥꯟ ꯄꯥꯔ ꯇꯥꯏꯝꯁ ꯄꯥꯛ ꯐꯪꯗꯦꯅ° ꯌꯥꯝ ꯂꯨꯕ ꯑꯃ ꯌꯥꯎꯔꯤꯅꯤ ꯄꯥꯔꯠ ꯇꯥꯏꯝꯁꯤ ꯑꯩ ꯆꯍꯤ ꯑꯅꯤ ꯑꯃꯁꯨ ꯑꯣꯖꯥ ꯑꯣꯏꯔꯝꯃꯤ
ꯑꯣꯑꫭ
ꯑꯗꯨꯒ ꯑꯩꯗꯤ ꯀꯩꯅꯣꯅꯤꯗ ꯁ꯭ꯀꯨꯜꯗꯅꯤꯗ ꯁ꯭ꯀꯨꯜ ꯃꯆꯥ ꯑꯃꯗꯀꯣ ꯑꯩ ꯁ°ꯛꯃꯥꯏꯔꫭꯝꯗ ꯆꯍꯤ ꯑꯅꯤꯃꯨꯛ ꯑꯣꯖꯥ ꯑꯣꯏꯔꯣ ꯍꯦꯠ ꯑꯣꯏꯅꯔꯝ ꯄꯨꯔꯃꯦ
ꯑ°
ꯑꯗꫭ ꯑꯗꯨꯝ ꯍꯧꯖꯤꯛꯇꯤ ꯇꯧꯈꯤ ꯆꯍꯤ ꯑꯅꯤ ꯍꯟꯗꯛ ꯆꯍꯤ ꯇꯣꯛꯈ꯭ꯔꯦ ꯍꯥꯏꯇꯥꯔꯦꯅꯦ ꯃꯃꯥꯡ ꯆꯍꯤ ꯇ꯭ꯋꯦꯟꯇꯤ ꯍꯧꯖꯤꯛ ꯇ꯭ꯋꯦꯟꯇꯤ ꯁꯤꯛꯁ ꯀꯣ ꯇ꯭ꯋ ꯇ꯭ꯋꯦꯟꯇꯤ ꯐꯣꯔ ꯇ꯭ꯋꯦꯟꯇꯤ ꯐꯥꯏꯚ ꯑꯣꯏꯔꯝꯝꯕꯅꯤꯅ ꯄꯨꯔꯝꯕꯗꯣ
ꯑꯥ ꯉꯥꯏꯈꫭ ꯀꫭ